ꯑꯥꯎ ꯍꯜꯂꯣ ꯇꯥꯏꯌꯦ
ꯎꯝ
ꯅꯦꯠꯁꯦ ꯅꯨꯡꯉꯥꯏꯃꯟꯗꯕꯁꯤꯗ ꯁꯥꯎꯔꯛꯀꯅꯤꯗ ꯐꯨꯅꯕ ꯍꯧꯒꯅꯤꯗ ꯀꯩ ꯋꯥꯔꯤꯅꯣ ꯑꯈꯣꯏꯅꯤ ꯑꯩꯈꯣꯏ ꯑꯅꯤ ꯁꯥꯟꯅꯔꯤꯗꯣ ꯍꯧꯖꯤꯛꯇꯣ
ꯀꯩꯅꯣꯒꯤꯅꯤꯗ ꯑꯉꯥꯡ ꯂꯩꯔꯤꯉꯩꯗ ꯆꯥꯛ ꯆꯥꯔꯗꯤ ꯄ꯭ꯂꯦꯠ ꯑꯃ ꯂꯩ ꯆꯥꯔꯗꯤ ꯄ꯭ꯂꯦꯠ ꯑꯃ ꯂꯩ ꯍꯥꯏꯕ ꯋꯥꯔꯤꯗꯨꯅꯤ
ꯎꯝ ꯋꯥꯔꯤ ꯇꯝꯅꯕ ꯍꯥꯏꯕ ꯅꯠꯇ꯭ꯔꯣ ꯅꯪꯅ ꯍꯥꯏꯕꯗꯣ
ꯄꯥꯎꯈꯨꯝ ꯁꯤꯟꯅꯕꯤ
ꯑꯗꯨ ꯈꯛꯇ ꯅꯤꯡꯁꯤꯡꯉꯦ ꯍꯥꯏꯕꯅꯤꯗ ꯑꯩ ꯍꯥꯏꯕꯗꯤ ꯆꯥꯔꯁꯨ ꯆꯥꯗ꯭ꯔꯁꯨ ꯄ꯭ꯂꯦꯠ ꯑꯃ ꯀꯨꯝꯄꯥꯛ ꯑꯃ ꯍꯥꯏꯕ꯭ꯔꯥ
ꯑꯣ ꯑꯩꯅ ꯑꯩꯅ ꯍꯥꯏꯕꯗꯨꯗꯤ ꯀꯩꯅꯣꯅꯤꯗ ꯋꯥꯟ ꯊꯥꯎꯖꯟ ꯋꯥꯟ ꯖꯦꯔꯣ ꯅꯥꯏꯟ ꯖꯦꯔꯣꯒꯤꯗꯅ ꯇꯔꯥ ꯍꯥꯞꯄꯣ ꯍꯥꯏꯕ
ꯋꯥꯟ ꯊꯥꯎꯖꯟ ꯅꯥꯏꯟꯇꯤꯗ ꯇꯔꯥ ꯍꯥꯞꯄꯣ ꯍꯥꯏꯕꯅꯦꯕ ꯅꯠꯇ꯭ꯔꯣ ꯑꯗꯨꯗꯤ ꯋꯥꯟ ꯊꯥꯎꯖꯟ ꯋꯥꯟ ꯍꯟꯗ꯭ꯔꯦꯠ ꯇꯥꯔꯦꯗꯅ
ꯇꯥꯔꯕꯣ
ꯍꯣꯏ
ꯆꯨꯝꯔꯕꯣ
ꯎꯝ ꯆꯨꯝꯃꯦ
ꯄꯥꯎꯅꯦ ꯅꯊꯟꯗ ꯋꯥꯟ ꯊꯥꯎꯖꯟꯗꯨꯗ ꯋꯥꯟ ꯊꯥꯎꯖꯟ ꯅꯥꯏꯟꯇꯤꯗ ꯇꯔꯥ ꯍꯥꯞꯄꯗꯤ ꯋꯥꯟ ꯊꯥꯎꯖꯟ ꯋꯥꯟ ꯍꯟꯗ꯭ꯔꯦꯠ ꯆꯨꯝꯃꯦ ꯆꯨꯝꯃꯕꯣ
ꯆꯨꯝꯃꯦ ꯑꯩꯒꯤꯗꯤ ꯈꯪꯗꯦ
ꯅꯪꯒꯤꯗꯤ ꯆꯨꯝꯔꯦ ꯈꯪꯗ꯭ꯔꯗꯤ ꯍꯥꯏꯔꯣꯏꯅꯦ ꯅꯪ ꯍꯥꯏꯔꯨꯔꯅ
ꯉꯥꯏꯈꯣꯀꯣ
ꯑꯁ ꯂꯣꯏꯔꯦꯗ ꯅꯪꯖꯨ ꯇꯔꯥ ꯈꯛꯇꯪ ꯄꯤꯕꯤꯔꯒ
ꯑꯩꯒꯤꯗꯤ ꯆꯨꯝꯃꯦꯗ ꯌꯥꯔꯦ ꯑꯩꯒꯤꯗꯤ ꯆꯨꯝꯃꯦ ꯑꯩꯒꯤꯗꯤ ꯆꯨꯝꯃꯦ ꯍꯥꯏꯔꯣ
ꯇꯔꯥ ꯍꯥꯞꯄꯣ ꯅꯥꯏꯟꯇꯤꯒꯔ
ꯅꯥꯏꯟꯇꯤꯗ ꯇꯔꯥ ꯍꯥꯞꯄꯣ ꯍꯥꯏꯕ ꯅꯠꯇ꯭ꯔꯣ
ꯎꯝ
ꯋꯥꯟ ꯊꯥꯎꯖꯟ ꯅꯥꯏꯟꯇꯤꯗ ꯋꯥꯟ ꯖꯦꯔꯣ ꯅꯥꯏꯟ ꯇꯔꯥ ꯍꯥꯞꯅꯕ ꯅꯠꯇ꯭ꯔꯣ ꯋꯥꯟ ꯊꯥꯎꯖꯟ ꯋꯥꯟ ꯂꯥꯟꯗꯦꯛ
ꯀꯩꯗꯧꯋꯦ ꯍꯥꯏꯕꯅꯣꯗꯣ
ꯀꯩꯗꯧꯋꯦ ꯍꯥꯏꯕꯅꯣ
ꯎꯝ ꯊꯥꯎꯖꯟ ꯋꯥꯟ ꯊꯥꯎꯖꯟ ꯋꯥꯟ ꯍꯟꯗ꯭ꯔꯦꯠ
ꯍꯣꯢꯅꯦ ꯋꯥꯟ ꯊꯥꯎꯖꯟ ꯋꯥꯟ ꯍꯟꯗ꯭ꯔꯦꯠꯗꯅꯤꯅꯦ ꯀꯩꯗꯧꯋꯦ ꯍꯥꯏꯕꯅꯣ ꯍꯥꯏꯔꯛꯑꯣ
ꯑꯗꯨꯒꯀꯣ ꯋꯥꯟ ꯊꯥꯎꯖꯟ ꯋꯥꯟ ꯍꯟꯗ꯭ꯔꯦꯠꯀꯤꯁꯦ ꯌꯥꯔꯦ ꯇꯣꯛꯑꯣ
ꯆꯨꯝꯕꯒꯤ ꯇꯣꯛꯑꯦ
ꯑꯩ ꯑꯃ ꯍꯪꯒꯦꯀꯣ
ꯎꯝ
ꯑꯁ ꯀꯥꯎꯒ꯭ꯔꯦꯅꯦ ꯑꯃ ꯍꯪꯒꯦ ꯇꯧꯔꯒ
ꯀꯥꯎꯕ ꯍꯧꯔꯕꯣ
ꯑꯁ ꯌꯥꯝꯅꯗꯤ ꯎꯔꯝꯕꯅꯤꯅꯦ ꯁꯤꯒꯨꯝꯕ ꯍꯪꯅꯤꯡꯉꯁꯦ ꯑꯃꯨꯛ ꯍꯪꯉꯦ ꯇꯧꯔꯗꯤ ꯑꯃꯨꯛ ꯀꯥꯥꯎꯔꯦꯇꯣ
ꯑꯗꯨꯝ ꯀꯥꯎꯕꯅꯦ ꯃꯔꯛ ꯃꯔꯛ ꯀꯥꯎ ꯀꯥꯎꯕ ꯂꯩꯕꯅꯦ ꯑꯩꯈꯣꯏꯅ ꯀꯥꯎꯒꯦꯅ ꯀꯥꯎꯕ ꯅꯠꯇꯕꯗꯣ ꯃꯊꯟꯇ ꯀꯥꯎꯕꯗꯣ꯫
ꯍꯝ ꯍꯝ ꯑꯗꯨꯕꯨꯗꯤ ꯑꯗꯨꯅꯤ ꯏ ꯀꯥꯎꯔꯦꯅꯦ ꯀꯔꯤꯔ
ꯍꯤꯟꯖꯥꯡ ꯑꯍꯥꯎꯕ ꯆꯥꯅꯤꯡꯉꯦ ꯑꯩꯁꯦ
ꯀꯩꯕ
ꯍꯤꯟꯖꯥꯡ ꯑꯍꯥꯎꯕ ꯆꯥꯅꯤꯡꯉꯦꯕ
ꯍꯝ ꯍꯝ ꯏꯟꯖꯥꯡ ꯑꯍꯥꯎꯕ ꯆꯥꯔꯒ ꯀꯩꯗꯧꯒꯅꯤꯗ
ꯎꯝ ꯍꯝ
ꯆꯥꯅꯤꯡꯕꯒꯤꯅꯤꯅꯦ
ꯎꯟꯁꯪ ꯀꯩ ꯗꯧꯔꯤꯅꯣ
ꯏꯅꯥꯎꯅꯨꯄꯤ ꯑꯣꯏꯌꯦꯒ ꯀꯥꯟꯗ ꯃꯥꯗꯣ ꯐꯣꯟꯗꯣ ꯑꯦꯔ ꯄꯤꯁ ꯍꯥꯞꯀꯦ ꯇꯧꯕꯅꯦꯕ ꯍꯥꯞꯄꯗꯣ ꯑꯩ ꯑꯩꯩ ꯈꯥꯗ ꯅꯠꯇꯦꯕ ꯃꯊꯛꯇꯅꯦꯕ ꯑꯦꯌꯥꯔꯄꯦꯁ ꯊꯤꯟꯕ ꯃꯐꯝꯗꯣ ꯃꯥꯅ ꯃꯈꯥꯗ ꯊꯤꯟꯒꯦ ꯅ ꯇꯧꯔꯤꯕ
ꯅꯪꯗꯤ ꯈꯪꯗ꯭ꯔꯣ ꯑꯗꯨꯒꯨꯝꯕ ꯍꯪꯅꯤꯡꯉꯥꯏ
ꯑꯩꯗꯤ ꯀꯥꯎꯔꯦꯕ ꯂꯣꯏ ꯀꯥꯎꯔꯦꯕ ꯃꯌꯥꯝꯁꯤꯗꯤ ꯈꯪꯉꯝꯕꯅꯦꯕ ꯑꯗꯣ ꯀꯥꯎꯔꯦ ꯍꯥꯏꯕꯅꯦꯕ ꯆꯥꯔꯁꯨ ꯆꯥꯗ꯭ꯔꯁꯨ ꯈꯣꯡꯄꯥꯛ ꯑꯃ ꯄꯦꯡꯂꯣ
ꯑꯗꯨꯗꯤ ꯐꯔꯦꯅꯦ ꯑꯃ ꯍꯥꯏꯒꯦ
ꯍꯥ
ꯀꯣꯝ ꯑꯃꯗ ꯄꯨꯈ꯭ꯔꯤ ꯑꯃ ꯂꯩꯕꯅꯦꯕꯀꯣ
ꯑꯥ
ꯑꯗꯨꯗ ꯂꯥꯛꯑꯣ ꯃꯤ ꯂꯣꯏꯅ ꯆꯣꯡꯊꯔꯁꯦ ꯍꯥꯏꯅ ꯆꯣꯡꯊꯈ꯭ꯔꯕ
ꯎꯝ
ꯑꯗꯨ ꯀꯩꯅꯣ
ꯑꯣ ꯅꯣꯏꯅ ꯆꯣꯡꯊꯈ꯭ꯔꯁꯦ ꯍꯥꯏꯔꯒ ꯆꯣꯡꯊꯈ꯭ꯔꯕ
ꯎꯝ
ꯑꯗꯨꯗꯤ ꯀꯩ ꯐ꯭ꯔꯣꯛ ꯐꯣꯔꯣꯛ ꯑꯣꯏꯕ꯭ꯔꯣ
ꯑꯁ ꯃꯤ ꯂꯣꯏꯅ ꯍꯥꯏꯔꯒ
ꯐꯣꯛ ꯐꯣꯔꯣꯛ ꯑꯣꯏꯔꯝꯒꯅꯤ
ꯀꯩꯅꯣꯅꯤ
ꯅꯠꯇ꯭ꯔꯣ
ꯅꯠꯇꯦ
ꯅꯠꯇꯕ꯭ꯔꯣ
ꯅꯠꯇꯦ
ꯀꯣꯝꯄꯥꯛ ꯑꯃꯗ ꯆꯦꯡ ꯆꯦꯡ
ꯎꯝ
ꯆꯦꯡꯂꯣ
ꯀꯣꯝ ꯑꯃꯗ ꯀꯣꯝ ꯑꯃꯗ
ꯀꯣꯝ ꯑꯃꯗ ꯂꯥꯛꯑꯣ ꯂꯣꯏꯅ ꯆꯣꯡꯊꯈ꯭ꯔꯁꯦ ꯍꯥꯏꯔꯒ ꯆꯣꯡꯊꯈꯤꯕ
ꯎꯝ
ꯆꯦꯡ ꯅꯠꯇ꯭ꯔꯣ ꯑꯗꯨꯗꯤ
ꯀꯣꯏꯅꯣꯅꯦ ꯑꯟꯁꯔ ꯍꯥꯡꯉꯒ ꯑꯩꯉꯣꯟꯗ ꯀꯣꯏꯁꯟ ꯑꯗꯨꯝ ꯑꯃꯅ ꯐ꯭ꯔꯣꯛ ꯍꯧꯖꯤꯅ ꯑꯃꯨꯛꯁ ꯍꯥꯟꯅ ꯆꯞ ꯆꯥꯕ ꯄꯥꯎꯈꯨꯝꯗꯨꯣ ꯄꯤꯗ꯭ꯔꯒ
ꯆ ꯆꯦꯅꯦꯕ
ꯍꯣꯏ ꯍꯩ ꯆꯨꯝꯃꯦ
ꯈꯪꯉꯦꯕ ꯃꯤꯅꯤ ꯍꯥꯏꯔꯒ ꯅꯪꯅ
ꯃꯤꯁꯨ ꯟꯠꯅꯕꯗꯨꯕꯨ
ꯎ
ꯍꯌꯦꯡ ꯄꯨꯡ ꯀꯌꯥꯗ ꯊꯕꯛ ꯆꯠꯇꯣꯏꯅꯣ
ꯄꯨꯟ ꯇꯔꯨꯛ
ꯑꯁ ꯌꯥꯝ ꯉꯜꯂꯦꯅ ꯇꯨꯝꯗꯕꯤꯗ ꯆꯠꯂꯅꯤ ꯅꯪꯕꯨ ꯑꯃꯨꯛ ꯌꯦꯡꯒꯦ ꯍꯥꯏ ꯑꯁ ꯑꯁꯤꯗꯤ ꯐꯔꯛ ꯌꯥꯝ ꯇꯗ꯭ꯔꯣ
ꯑꯗꯨꯝ ꯌꯦꯡꯕ ꯇꯥꯕꯅꯤ ꯀꯩꯅꯣ
ꯌꯥꯝ ꯋꯥꯅꯦꯀꯣ
ꯄꯨꯡ ꯃꯉꯥ ꯇꯔꯗꯤ ꯌꯨꯝ ꯆꯠꯂꯅꯤ
ꯎꯝ
ꯑꯁ ꯑꯩ ꯉꯁꯤ ꯉꯁꯤ ꯍꯌꯦꯡꯗꯒꯤ ꯑꯗꯨꯝ ꯅꯥꯏꯟꯗ ꯂꯥꯛꯑꯒꯦ ꯍꯥꯏꯔꯝꯃꯗꯤ ꯐꯥꯗꯣꯏꯕ
ꯑꯣ
ꯑꯩꯁꯨ ꯍꯥꯏꯍꯧꯗ꯭ꯔꯦ ꯍꯟꯗꯛꯁꯦ ꯃꯥꯔꯀꯦꯇꯤꯡ ꯆꯠꯄ ꯈꯨꯗꯤꯡꯁꯦ ꯄꯩꯁꯥ ꯂꯨꯄꯥ ꯆꯥꯝꯃ ꯆꯥꯝꯃ ꯐꯪꯗꯦ
ꯑꯣ
ꯑꯗꯨꯗꯤ ꯃꯣꯏꯅ ꯑꯗꯨꯝ ꯄꯤꯕꯅꯦ ꯍꯥꯏꯌꯦ
ꯑꯣ
ꯑꯩꯅ ꯄꯨꯡꯉꯣꯟꯗ ꯍꯥꯏꯒꯦ ꯇꯧꯕꯅꯦꯕ
ꯍꯣꯏ
ꯍꯣꯏ ꯍꯏꯅꯨ ꯍꯥꯏꯔꯗꯤ ꯑꯩꯈꯣꯏ ꯋꯥꯊꯤ ꯆꯅꯤꯌꯦ
ꯑꯣ
ꯑꯩꯈꯣꯏꯅ ꯆꯨꯝꯅ ꯄꯤꯕꯅꯦ ꯑꯗꯨꯗꯤ ꯑꯩꯅꯗꯤ ꯅꯣꯏꯅ ꯑꯗꯨꯝ ꯄꯤꯕꯗꯨꯗ ꯑꯩꯗꯤ ꯑꯗꯨꯝ ꯄꯤꯕ꯭ꯔꯥ ꯈꯟꯕꯅꯦ ꯍꯣꯔꯦꯟ ꯑꯩꯅ ꯑꯗꯨꯝ ꯂꯧꯔꯒ ꯃꯄꯨꯗꯨꯅ ꯄꯤꯔꯝꯗ꯭ꯔꯗꯤ ꯑꯩꯉꯣꯟꯗ ꯍꯨꯔꯥꯟꯕ ꯇꯥꯒꯅꯤ ꯑꯩꯅ ꯍꯥꯏꯕꯤꯕꯅꯦꯕ
ꯑꯣ
ꯑꯗꯒꯤ ꯀꯟꯐꯥꯝ ꯑꯣꯏꯅꯕ ꯑꯩ ꯍꯪꯒꯦ ꯇꯧꯕꯅꯦ ꯍꯥꯏ
ꯑꯗꯣ ꯑꯗꯨꯝ ꯂꯧ ꯂꯧꯋꫭꯗꯤ ꯍꯥꯏꯕ꯭ꯔꯣ ꯑꯗꯨꯝ
ꯑꯝ ꯑꯗꯨꯗꯤ ꯃꯣꯏꯅ ꯅꯨꯡꯁꯤ ꯃꯣꯏꯅ ꯑꯗꯨꯝ ꯄꯤꯕꯤꯕꯅꯤ ꯍꯥꯏꯅ ꯍꯥꯏ ꯅꯍꯥꯟꯁꯨ ꯅ ꯌꯥꯝꯕꯅꯁꯨ ꯄꯤꯌꯦ ꯅꯪꯅꯁꯨ ꯄꯤꯌꯦ ꯑꯗꯨꯒ ꯅꯨꯄꯥ ꯑꯃꯅꯁꯨ ꯃꯥꯔꯀꯦꯇꯤꯡ ꯆꯠꯂꯗꯤ ꯂꯨꯄꯥ ꯆꯥꯝꯃ ꯄꯤ ꯍꯥꯏ ꯑꯩꯅ ꯑꯗꯨꯃꯥꯏꯅ ꯍꯥꯏꯕꯤꯕꯒꯤ ꯅꯣꯏꯗ ꯑꯩꯕꯨꯗꯤ ꯊꯕꯛꯁꯨ ꯉꯟꯅ ꯇꯧꯕꯅꯤꯅ ꯅꯣꯏꯅ ꯍꯥꯏꯕꯗꯨ ꯆꯨꯝꯔꯝꯒꯅꯤꯅ ꯑꯩꯗꯤ ꯈꯜꯂꯒ ꯂꯩꯕꯅꯦ
ꯎꯝ
ꯑꯪ ꯗꯨꯝ ꯍꯥꯏꯕꯤꯕ ꯑꯗꯨꯕꯨ ꯈꯪꯗꯦꯗ ꯑꯩꯅ ꯊꯕꯛ ꯇꯧꯕ ꯁꯤ ꯅꯨꯄꯥ ꯑꯃꯗꯨ ꯌꯥꯝ ꯃꯥꯗꯨ ꯃꯥꯒꯤ ꯋꯥꯈꯜꯂꯣꯟꯁꯦ
ꯎꯝ
ꯌꯥꯝ ꯀꯩꯅꯣ ꯇꯧꯗꯦ